ꯍꯂꯣ ꯍꯜꯂꯣ
ꯀꯩꯗꯧꯔꯤꯅꯣ
ꯑꯩꯌꯦꯌꯦ ꯇꯨꯝꯒꯦ ꯇꯧꯔꯦ ꯑꯩꯗꯤ ꯅꯪꯗꯤ
ꯑꯩꯗꯤ ꯑꯗꯨꯝ ꯂꯩꯗ
ꯀꯔꯤ ꯃꯊꯦꯜ ꯆꯥꯈ꯭ꯔꯒꯦ ꯅꯨꯡꯗꯥꯡꯒꯤ
ꯉꯁꯤ ꯌꯦꯟ ꯊꯣꯡꯕ ꯖꯥꯏ ꯅꯣꯏꯗꯤ
ꯑ ꯑꯩꯗꯤ ꯆꯥꯛ ꯆꯥꯅꯤꯡꯗꯕꯒꯤ ꯑꯍ ꯃꯦꯒꯤ ꯊꯣꯡꯉꯒ ꯆꯥ ꯆꯥꯈ꯭ꯔꯦ
ꯅꯪꯗꯤ ꯀꯅꯥꯅ ꯊꯣꯡꯕ꯭ꯔꯣ ꯌꯦꯟꯗꯤ ꯇꯥꯕ꯭ꯔꯣ
ꯇꯥꯏ ꯇꯥꯏ
ꯀꯅꯥꯅ ꯊꯣꯡꯉꯤꯅꯣ ꯅꯣꯏꯒꯤ ꯌꯦꯟꯗꯣ
ꯑꯍꯣꯏ ꯍꯣꯏ ꯅ ꯅꯣꯏ ꯀꯩꯒꯤ ꯆꯥꯛ ꯆꯥꯗ꯭ꯔꯤꯅꯣ
ꯆꯥꯅꯤꯡꯗ꯭ꯔꯦ ꯉꯁꯥꯏꯗꯣ ꯈꯔ ꯌꯥꯝꯅ ꯆꯥꯁꯤꯟꯈ꯭ꯔꯕꯒꯤꯀꯣ
ꯑꯩꯒꯤ ꯀꯩ ꯆꯥꯅꯤꯡꯗꯕ
ꯉꯁꯥꯏꯅꯦ ꯏꯚꯅꯤꯡ ꯋꯥꯏꯔꯝꯗ ꯏ ꯏꯃꯥꯟꯅꯕꯤ ꯏꯕꯥꯅꯤꯗꯣ ꯁꯤꯡꯖꯨ ꯆꯥꯔꯒ ꯆꯥꯛ ꯈꯔ ꯆꯥꯁꯤꯟꯈ꯭ꯔꯦꯕ ꯌꯥꯝꯅ ꯑꯗꯨꯒꯤ ꯑꯩꯗꯣ ꯆꯥꯅꯤꯡꯗ꯭ꯔꯦꯕ ꯑꯗꯨꯅ ꯃꯦꯒꯤ ꯊꯣꯡꯉꯒ ꯆꯥꯈ꯭ꯔꯦ ꯎꯝ
ꯑꯣ ꯑꯣ ꯌꯥꯝ ꯌꯥꯝ ꯆꯥꯊꯣꯛꯄ ꯃꯥꯜꯂꯦ ꯑꯗꯨꯗꯤ
ꯍꯣꯏ ꯌꯥꯝ ꯍꯥꯏꯗꯤ ꯆꯥꯕꯗꯨꯁꯨ ꯊꯦꯡꯈ꯭ꯔꯦꯕꯀꯣ ꯑꯗꯨꯒꯤꯅꯤꯗ ꯄꯨꯡ ꯃꯉꯥ ꯇꯥꯔꯝꯗꯥꯏꯗ ꯑꯣꯏꯔꯝꯅꯤ ꯏꯕꯥꯅꯤ ꯄꯨꯡ ꯃꯔꯤ ꯃꯈꯥꯏ ꯑꯗꯨꯋꯥꯏꯗ ꯆꯥꯏꯑ‌ꯦꯕ ꯑꯗꯨꯒꯤ ꯂꯥꯝꯗꯕꯀꯣ
ꯍꯣꯏ ꯅꯣꯏꯗꯤ ꯈꯤꯇꯪ ꯈꯤꯇꯪ ꯆꯥꯕꯒꯤ ꯂꯥꯝꯗ꯭ꯔꯤ꯫
ꯏꯁ ꯈꯤꯇꯪ ꯆꯥꯗꯦꯍꯦ ꯌꯥꯝ ꯆꯥꯕꯒꯤ ꯂꯥꯗ꯭ꯔꯤꯅꯦ ꯈꯤꯇꯪ ꯆꯥꯔꯗꯤ ꯂꯥꯝꯒꯅꯤ꯫
ꯅꯠꯇꯦ ꯍꯥꯏꯗꯤ ꯑꯈꯣꯏ ꯅꯨꯞ꯫ ꯄꯥ ꯑꯣꯏꯔꯗꯤꯀꯣ ꯑꯃꯨꯛ ꯑꯃꯨꯛ ꯆꯥꯗꯣꯏꯅꯤꯗꯣ꯫ ꯌꯥꯝꯅ ꯆꯥꯔ ꯌꯥꯝꯅ ꯆꯥꯔꯁꯨ꯫
ꯍꯣꯏꯅꯦ ꯍꯣꯏꯅꯦ꯫ ꯅꯪ ꯍꯣꯏ ꯅꯨꯄꯥꯗꯤ ꯆꯥꯒꯗꯕꯅꯤ ꯀꯩꯅꯣ ꯅꯨꯄꯤꯒ ꯃꯥꯟꯅꯕ ꯌꯥꯗꯦ꯫ ꯅꯨꯄꯥꯗꯤ ꯅꯨꯄꯥ ꯊꯣꯛꯀꯗꯝꯅꯤ꯫ ꯅꯠꯇ꯭ꯔꯣ꯫
ꯃꯥꯅꯦ ꯃꯥꯅꯦ ꯆꯨꯝꯃꯤ꯫
ꯅꯣꯏꯒꯤꯗꯤ ꯍꯤꯟꯖꯥꯡ ꯍꯥꯎꯋꯤꯀꯣ꯫
ꯑꯈꯣꯏꯒꯤꯔꯣ
ꯎꯝ꯫
ꯍꯣꯏ ꯃꯔꯛ ꯃꯔꯛ ꯍꯥꯎꯋꯤ ꯃꯔꯛ ꯃꯔꯛ ꯍꯥꯎꯇꯦ꯫
ꯉꯁꯤꯗꯤ ꯌꯦꯟ ꯆꯥꯕ ꯅꯠꯇ꯭ꯔꯣ꯫
ꯉꯁꯤꯗꯤ ꯌ‌ꯦꯟꯅ‌ꯦ꯫
ꯀꯧꯁꯨ ꯀꯧꯔꯛꯗ‌ꯦꯅꯦ꯫
ꯎꯝꯍꯨꯝ ꯀꯃꯥꯏꯅ ꯀꯧꯗꯣꯏꯅꯣ ꯅꯪ ꯌꯥꯝ ꯂꯥꯞꯄꯒ꯫
ꯑꯍꯥꯎꯕ ꯆꯥꯔꯒ ꯃꯊꯟꯇꯒ ꯆꯥꯊꯣꯛꯑꯦ꯫
ꯍꯣꯏꯅꯦ ꯑꯗꯣ ꯅꯪ ꯌꯥꯝ ꯂꯥꯛꯑꯕ꯫ ꯀꯃꯥꯏꯅ ꯀꯥꯎꯗꯣꯏꯅꯣꯕ ꯐꯣꯟꯗꯒꯤ ꯆꯥꯒꯦ ꯍꯥꯏꯔꯣ꯫
ꯐꯣꯟꯅ ꯂꯥꯛꯑꯣ ꯍꯥꯏ ꯀꯧꯕ ꯑꯗꯨꯗꯤ ꯑꯩ ꯅꯣꯏ ꯌꯨꯝꯗ꯫ ꯑꯦꯗ꯭ꯔꯦꯁ ꯍꯥꯏꯔꯗꯤ ꯑꯩ ꯂꯥꯛꯄ ꯌꯥꯏꯅ꯫
ꯌꯦ꯫ ꯌꯦꯟꯆꯥꯕꯒꯤ ꯂꯥꯛ ꯄꯌꯥꯔꫭꯏ꯫
ꯂꯥꯛꯇꯣꯏꯅꯤꯅꯦ ꯑꯩ꯫
ꯍꯣꯏ ꯃꯊꯪ ꯃꯊꯪꯗꯗꯤ꯫
ꯍꯣꯏ ꯀꯧꯔꯛꯑꫭꯀꫭ꯫
ꯍꯣꯏ ꯍꯣꯏ꯫
ꯑꯩ ꯆꯥꯕ ꯀꯥꯟꯗꯁꯨ ꯀꯧꯕꯤꯒꯦ꯫
ꯍꯥꯎꯗ꯭ꯔꯗꯤ ꯐꯨ ꯐꯨꯗꯣꯏꯅꯤ ꯅꯪ꯫
ꯆꯠꯂꯨꯍꯦ ꯍꯥꯎ ꯇ꯭ꯔꯗꯤ ꯆꯥꯗꯗꯨꯝ꯫
ꯀꯔꯤꯒꯤ ꯐꯨꯒꯗꯝꯅꯣ ꯍꯥꯎꯗ꯭ꯔꯗꯤ ꯆꯥꯗ꯭ꯔꯒ ꯂꫭꯏꯔꯦ ꯀꯩꯅꯣ꯫
ꯅꯣꯏ ꯅꯣꯏ ꯌꯦꯟꯖꯥꯡ ꯍꯥꯎꯗ꯭ꯔꯗꯤ ꯐꯨꯗꯣꯏꯅꯦꯀꫭ ꯑꯩꯗꯤ꯫
ꯆꯠꯂꯣꯍꯦ ꯑꯩ ꯍꯥꯎꯅꯤꯉꯥꯏꯗꯤ ꯊꯣꯡꯒꯅꯤ ꯑꯗꯣ ꯅꯪ ꯍꯥꯎꯇꯦ ꯍꯥꯏꯔꯗꯤ꯫ ꯈꯪꯗ꯭ꯔꯦ ꯑꯩꯁꯨ ꯅꯪ ꯑꯣꯏꯅ ꯊꯣꯡꯈ꯭ꯔꯣ ꯑꯗꯨ꯫ ꯅꯪ ꯊꫭꯡꯕ ꯍꯩꯕ꯭ꯔꯥ꯫
ꯈꯪꯗ‌ꯦꯗ꯫
ꯏꯁ ꯁꯟꯁ ꯑꯏ ꯁꯥꯗꯤꯀꯣ ꯅꯨꯄꯤꯗꯒꯤꯗꯤ꯫ ꯅꯨꯄꯥ ꯊꯣꯡꯕꯅ ꯍꯦꯟꯅ ꯍꯥꯎꯕꯅꯦ꯫ ꯍꯥꯏꯗꯤ ꯃꯣꯏꯅꯣꯏ ꯅꯣꯏꯅ ꯍꯦꯟꯅ ꯍꯩꯌꯦꯕ꯫ ꯅꯨꯄꯤꯁꯤꯡꯗꯒꯤꯗꯤꯀꯣ ꯑꯗꯨꯒ ꯅꯨꯄꯤꯁꯤꯡꯅ꯫ ꯆꯝꯐꯨꯠ ꯏꯔꯣꯟꯕꯒꯨꯝꯕ ꯀꯥꯡꯁꯣꯏꯒꯨꯝꯕ ꯍꯩꯕꯀꯣ
ꯑꯣꯏ
ꯅꯨꯄꯥꯁꯤꯅ ꯑꯗꯨꯒꯨꯝꯕ ꯑꯃꯨꯛ ꯈꯔ ꯋꯥꯠꯄ
ꯈꯪꯉꯤꯗ ꯊꯣꯡꯕꯗꯤ
ꯑꯗꯨꯅꯦ ꯅꯪ ꯊꯣꯡꯉ꯭ꯔꯣ ꯑꯈꯣꯏꯗ ꯂꯥꯛꯑꯣ ꯅꯪ ꯊꯣꯡꯔꯣ ꯆꯥꯔꯁꯦ
ꯍꯣꯏ ꯍꯣꯏ ꯊꯣꯡ ꯅꯪ ꯅꯪ ꯊꯣꯡꯗ꯭ꯔꯣ ꯍꯥꯏꯕ ꯅꯠꯇꯦ ꯅꯪ ꯊꯣꯡꯉꯣ ꯍꯥꯏ
ꯅꯪ ꯊꯣꯡꯉꯣ ꯅꯪ ꯊꯣꯡꯉꯣ ꯅꯪ ꯆꯨꯝꯃꯦ ꯃꯔꯣꯜ ꯁꯨꯗꯕꯁꯤꯡꯅꯁꯨ ꯇꯝꯕꯤꯔꯤꯌꯦ ꯑꯩꯉꯣꯟꯗ ꯑꯃꯨꯛ
ꯍꯣꯏꯅꯦ ꯈꯪ ꯈꯪꯗꯣꯏꯗꯣ ꯈꯪꯉꯣ ꯍꯥꯏꯕꯅꯤꯅ ꯑꯩꯗꯤ ꯑꯗꯨꯝ
ꯍꯣꯏꯗꯥ ꯍꯣꯏꯗ ꯍꯣꯏꯗ ꯈꯪꯉꯦ ꯑꯩꯗꯤ ꯈꯪꯗꯕ ꯂꯩꯇꯦ ꯑꯩꯅ ꯈꯪꯁꯤꯟꯅꯗꯕꯅꯤ ꯅꯪꯁꯨ ꯌꯥꯝ ꯄꯥꯡꯉꯦ ꯑꯗꯨꯒꯨꯝꯕꯁꯨ ꯈꯪꯗꯕ꯭ꯔꯣ
ꯅꯣꯏ ꯅꯑꯌꯥꯝꯕꯅ ꯇꯥꯛꯄꯤꯗ꯭ꯔꯗꯤ ꯀꯅꯥ ꯇꯥꯛꯄꯤꯗꯣꯏꯅꯣ
ꯆꯨꯝꯃꯤꯅꯤ ꯏꯁ ꯏꯌꯥꯝꯕ ꯃꯆꯥ
ꯏꯌꯥꯝꯕ ꯄꯤꯛꯄ
ꯏꯁ ꯌꯥꯝꯕ ꯄꯤꯛꯄ ꯀꯥꯏꯅ ꯅꯪ ꯅꯪꯗꯤ ꯌꯥꯝ ꯆꯥꯎꯕ ꯃꯥꯜꯂꯦꯅꯦ
ꯑꯩꯗꯤ ꯕꯨꯠ ꯑꯩꯗꯤ ꯄꯤꯛꯑꯁꯨ ꯆꯍꯤꯗꯤ ꯌꯥꯝꯃꯤꯅ
ꯑꯪ ꯅꯪꯅ ꯆꯍꯤ ꯌꯥꯝꯃꯁꯨ ꯑꯩꯅꯗꯤ ꯆꯥꯎꯔꯝꯒꯅꯤꯗ
ꯑꯗꯨ ꯑꯣꯏꯔꯁꯨ ꯆꯍꯤꯗ ꯆꯠꯀꯗꯕꯅꯦ
ꯅꯪꯗꯤ ꯅꯨꯄꯤ ꯑꯩꯗꯤ ꯅꯨꯄꯥ
ꯅꯪꯗꯤ ꯅꯨꯄꯤ ꯅꯨꯄꯤ ꯋꯥꯡ ꯆꯥꯎꯕ ꯄꯥꯝꯕ꯭ꯔꯥ ꯄꯤꯛꯄ ꯄꯥꯝꯕ꯭ꯔꯣ
ꯍꯥ
ꯅꯨꯄꯤ ꯋꯥꯡ ꯆꯥꯎꯕ ꯄꯥꯝꯕ꯭ꯔꯥ ꯅꯠꯇ꯭ꯔꯒ ꯄꯤꯛꯄ ꯄꯥꯝꯕ꯭ꯔꯥ ꯍꯥꯏꯕ
ꯈꯪꯗꯦꯗ
ꯑꯁ ꯅꯪꯁꯤꯗꯤ ꯈꯪꯗꯕ ꯉꯥꯛꯇꯪ ꯄꯪꯌꯥ ꯌꯥꯕ꯭ꯔꯣ
ꯑꯩ ꯍꯥꯏꯗꯤ ꯌꯥꯝ ꯍꯥꯏꯗꯤ ꯃꯕꯨꯛ ꯐꯕ
ꯑꯣ
ꯑꯗꯨꯃꯀꯣ ꯍꯥꯏꯗꯤ
ꯎꯝ
ꯁꯛ ꯁꯛ ꯊꯤꯔꯁꯨ ꯌꯥꯏ ꯑꯗꯣ ꯌꯥꯝꯅ ꯊꯤꯕꯗꯤ ꯅꯠꯇꯕ
ꯅꯨꯄꯥꯁꯤꯡꯅ ꯁꯛ ꯊꯤꯕ ꯌꯥꯏꯌꯦ ꯀ ꯍꯥꯏꯕꯗꯤ ꯑꯩꯗꯤ ꯊꯥꯖꯗꯦꯗ
ꯑꯩꯅ ꯍꯥꯏ ꯑꯩꯅ ꯍꯥꯏꯕꯗꯣ ꯅꯪ ꯇꯥꯗ꯭ꯔꯣ ꯁꯛ ꯁꯛ ꯌꯥꯝꯅ ꯊꯤꯕ ꯅꯠꯇꯕ ꯍꯥꯏꯕ
ꯃꯩꯅꯦ
ꯍꯥꯏꯗꯤ ꯎꯝ ꯑꯦꯚꯔꯦꯁꯇꯀꯣ
ꯃꯥꯅꯦ ꯊꯤꯃꯜꯂꯗꯤ ꯅꯪꯁꯨ ꯏꯀꯥꯏꯕ꯭ꯔꯥ ꯍꯥꯍꯥ
ꯏꯀꯥꯏꯕꯅꯠꯇꯦ
ꯀꯔꯤ ꯑꯗꯨꯗꯤ ꯄꯥꯝꯗꯕ
ꯊꯤꯃꯜꯂꯒ ꯃꯕꯨꯛ ꯐꯠꯇ
ꯎꯝ ꯏꯁ ꯊꯤꯔꯗꯤ ꯃꯕꯨꯛ ꯐꯠꯇꯦ ꯍꯥꯏꯕ꯭ꯔꯣꯅꯦ
ꯅꯠꯇꯦ ꯅꯣꯏ ꯅꯣꯏꯁꯨ ꯁꯨꯃꯥꯏꯅ ꯇꯧꯔꯝꯒꯅꯤꯅꯦ ꯅꯨꯄꯥ ꯃꯁꯛ ꯊꯤꯕ ꯎꯔꯗꯤ ꯇꯨꯒꯠꯆꯩꯍꯦ ꯍꯥꯏꯅ
ꯍꯥꯏꯗꯦ ꯍꯥꯏꯗꯦ ꯌꯥꯔꯦꯗ ꯅꯨꯄꯥꯗꯤ ꯅꯨꯄꯥ ꯊꯣꯛꯑꯣ ꯑꯗꯨꯗꯤ ꯌꯥꯔꯦ ꯏꯁꯩ ꯐꯥꯎ ꯂꯩꯕꯗꯣ ꯅꯨꯞ ꯅꯨꯄꯥꯗꯤ ꯅꯨꯄꯥ ꯊꯣꯛꯅ ꯂꯩꯌꯨ ꯍꯥꯏꯕꯗꯣ
ꯅꯨꯄꯥꯗꯤ ꯂꯣꯏꯅ ꯊꯧꯕꯅꯤ ꯅꯨꯄꯥ ꯊꯣꯛꯇꯕ ꯃꯤꯗꯤ ꯃꯤ ꯅꯠꯇꯦ
ꯅꯪꯗꯤ ꯅꯪꯗꯤ ꯅꯨꯄꯥꯁꯨ ꯊꯣꯛꯇꯦ ꯑꯉꯥꯡ ꯊꯣꯛꯑꯦ
ꯑꯩꯔꯣ
ꯍꯣꯏ
ꯑꯉꯥꯡ ꯊꯣꯛꯑꯦ ꯀꯥꯏꯅ ꯅꯪ ꯀꯃꯥꯏ ꯈꯪꯉꯤꯕ
ꯅꯪ ꯅꯪꯒꯤ ꯈꯣꯟꯖꯦꯜꯗ ꯈꯪꯕ
ꯑꯩꯒꯤ ꯃꯈꯣꯟꯖꯦ ꯑꯉꯥꯡ ꯃꯥꯜꯂꯦ ꯍꯥꯏꯔꯣ
ꯍꯣꯏꯅꯦ ꯑꯁ ꯆꯍꯤ ꯁꯨꯗꯕ ꯃꯤ ꯃꯥꯜꯂꯤꯅꯦ
ꯀꯩꯍꯥꯢꯕ
ꯀꯩꯍꯥꯢꯕ ꯆꯍꯤ ꯁꯨꯗ꯭ꯔꯤꯕ ꯃꯤ ꯃꯥꯜꯂꯦ ꯆꯍꯤ ꯎꯗꯕ ꯑꯉꯥꯡ ꯃꯥꯜꯂꯦ ꯃꯔꯣꯟꯁꯨꯗꯕ ꯑꯉꯥꯡ ꯃꯥꯜꯂꯦ ꯎꯝ ꯅꯪ ꯆꯍꯤ ꯅꯪ ꯆꯍꯤ ꯖꯦꯔꯣ ꯂꯩꯔꯝꯃꯤ ꯆꯥꯛꯇꯤ ꯌꯥꯝ ꯆꯥꯕꯤꯈ꯭ꯔꯕ ꯆꯥꯕꯤꯔꯝꯃꯅꯤꯀꯣ ꯍꯦꯟꯖꯥꯡ ꯍꯥꯎꯕꯅꯤꯅ
ꯍꯣꯏ ꯆꯥ ꯄꯨꯛ ꯊꯜꯂꯦ ꯆꯥꯔꯔꯣꯏ ꯍꯥꯏꯔꯒ ꯑꯩꯈꯣꯏ ꯕꯣꯛꯅ ꯑꯥ ꯆꯥꯛ ꯑꯃꯨꯛ ꯍꯥꯞꯄꯒ ꯆꯥꯎ ꯆꯥꯎ ꯆꯥꯎ ꯍꯥꯏꯔ ꯇꯠ ꯇꯧꯔ ꯂꯩꯌꯦ
ꯅꯣꯛꯅꯤꯡꯉꯦ ꯅꯪꯅ ꯅꯪꯅ ꯅꯪ ꯑꯥ ꯅꯪꯅ ꯅꯪꯅ ꯀꯔꯤ ꯅꯆꯤꯟꯗꯗꯤ ꯌꯥꯔꯦ ꯌꯥꯔꯦ ꯍꯥꯏꯕ ꯑꯗꯨꯔꯒ ꯅꯈꯨꯠꯅꯗꯤ ꯊꯝꯃꯣ ꯊꯝꯃꯣꯅ ꯑꯦꯛꯁꯟ ꯇꯧꯔꯝꯒꯅꯤ
ꯑꯩ ꯈꯪꯉꯦ ꯅꯪꯒꯤ ꯀꯗꯔꯗꯣ ꯅꯪꯒꯤ ꯀꯗꯔꯗꯣ ꯑꯩ ꯈꯪꯉꯤꯅꯦ ꯆꯤꯟꯗꯗꯤꯀꯣ ꯌꯥꯔꯦ ꯌꯥꯔꯦ ꯀꯥꯏꯅ ꯀꯣ
ꯌꯥꯝ ꯋꯥꯅ ꯆꯥꯕꯅꯦꯕ
ꯌꯥꯔꯦꯗꯥ ꯊꯥꯖꯗꯔꯦꯗꯥ
ꯆꯥꯕꯅꯦ
ꯅꯪꯕꯨ ꯉꯁꯤ ꯊꯕꯛ ꯌꯥꯝ ꯂꯩꯌꯦ ꯍꯥꯏꯗꯥꯏ ꯊꯕꯛ ꯉꯁꯤ ꯂꯣꯏꯁꯤꯟꯒꯅꯤ ꯍꯥꯏꯕ ꯅꯠꯇ꯭ꯔꯣ ꯅꯪ
ꯊꯕꯛ ꯑꯩꯗꯤ ꯊꯕꯛ ꯌꯥꯝ ꯁꯨꯕ ꯃꯤꯅꯤ ꯀꯩꯅꯣ
ꯍꯣꯏꯅꯦ ꯑꯗꯣ ꯊꯕꯛꯇꯣ ꯍꯌꯦꯡ ꯍꯦꯟꯒꯤ ꯍꯌꯦꯡꯒꯤ ꯍꯦꯒꯤ ꯍꯌꯦꯡꯒꯤ ꯍꯌꯦꯡꯒꯤ ꯍꯥꯏꯅ ꯊꯝꯃꯨꯅꯨꯅꯦ ꯁꯠ ꯁꯠ ꯂꯣꯏꯊꯣꯛꯑꯒ ꯅꯨꯡꯉꯥꯏꯅ ꯂꯩꯊꯣꯛꯎꯅꯦ
ꯍꯌꯦꯡꯒꯤ ꯍꯌꯦꯡꯒꯤ ꯇꯧ ꯇꯧꯗꯦ ꯑꯈꯣꯏꯗꯤ ꯑꯗꯨꯝ ꯀꯝꯄ꯭ꯂꯤꯠ ꯂꯣꯏꯁꯤꯜꯂꯒ ꯃꯊꯪ ꯃꯊꯪꯒꯤ ꯍꯣꯠꯅꯕꯗꯣ
ꯑꯗꯨꯒꯤ ꯑꯣꯏꯔꯝꯒꯅꯤꯅꯦ ꯅꯪꯅ ꯑꯁ ꯑꯩ ꯂꯣꯏꯁꯤꯟꯒꯗꯕ ꯌꯥꯝ ꯋꯥꯠꯂꯤ ꯍꯥꯏꯕꯗꯣ
ꯎꯝ
ꯌꯥꯝ ꯂꯩꯕꯗꯣ ꯅꯪꯒꯤ ꯊꯕꯛ
ꯑꯥ
ꯅꯪꯁꯨ ꯅꯪꯁꯨ ꯊꯕꯛꯅ ꯑꯃ ꯉꯥꯡꯕꯅ ꯑꯃ ꯇꯧꯕꯅ ꯑꯃ ꯒ꯭ꯌꯥꯟ ꯇꯥꯗꯦꯗ
ꯑꯁꯤꯕꯨ ꯕꯣꯜꯗ ꯅꯪ ꯀꯅꯥꯗ ꯁꯞꯄꯣꯔꯠ ꯇꯧꯕ꯭ꯔꯥ
ꯁꯨ
ꯁꯨ ꯗ ꯁꯞꯄꯣꯔꯠ ꯇꯧꯕ꯭ꯔꯥ
ꯍꯣꯏꯅꯦ
ꯢꯁ ꯇꯨꯀꯠꯆꯩ
ꯅꯦꯃꯥꯔ ꯅꯦꯃꯥꯔ ꯁꯤꯒ꯭ꯔꯕꯅꯤꯅ ꯅꯦꯃꯥꯔꯒꯤ ꯇꯤꯝ ꯊꯝꯃꯣꯏ ꯌꯥꯝ ꯆꯥꯛꯑꯦ ꯑꯩ
ꯀꯞꯄ꯭ꯔꯣ
ꯈꯪꯗꯦꯗ
ꯑꯩꯗꯤ ꯀꯞꯄꯦ ꯆꯥꯛꯁꯨ ꯆꯥꯗ꯭ꯔꯦ ꯍꯧꯖꯤꯛꯁꯨ ꯆꯥꯗ꯭ꯔꯦ
ꯅꯨꯞ ꯎꯝ ꯑ ꯍꯥꯏꯗꯤ
ꯔꯦ ꯅꯪꯗꯤ ꯅꯨꯡꯉꯥꯏꯇꯕ ꯈꯛꯇꯀꯣ ꯆꯥꯛꯇꯤ ꯆꯥꯔꯝꯒꯅꯤ
ꯅꯠꯇꯦ ꯅꯨꯡꯉꯥꯏꯇꯕꯈꯛ ꯅꯠꯇꯦ ꯑꯈꯣꯏꯖꯨ ꯀꯩꯅꯣ ꯀꯃꯥꯏ ꯍꯥꯏꯗꯨꯏꯅꯣ ꯈꯪꯗꯦ ꯃꯤꯠꯇꯒꯤ ꯊꯣꯛꯄꯗꯣ
ꯄꯤ ꯊꯣꯛꯄꯗꯣ
ꯑꯥ ꯑꯗꯨꯕꯨꯗꯤ ꯊꯣꯛꯑꯦ ꯑꯗꯨ ꯃꯤ ꯃꯥꯡꯗ ꯀꯞꯄ ꯀꯞꯄ ꯍꯥꯏꯁꯦ ꯅꯨꯄꯥ ꯊꯣꯛꯇꯦ ꯑꯗꯨꯒꯤ ꯋꯥꯈꯜꯗꯗꯤ ꯋꯥꯈꯜꯗꯗꯤ ꯀꯞꯄꯦ ꯎꯝ
ꯁꯤꯁ
ꯃꯄꯥꯟꯗꯗꯤ ꯢꯁ ꯎꯝ ꯎꯝ ꯅꯣꯛ ꯅꯣꯛꯑꯒ ꯄꯤ ꯊꯣꯛꯂꯛꯄꯗꯣ
ꯑꯁꯦꯕꯅꯦ ꯑꯁ ꯃꯁꯛꯇꯣ ꯃꯁꯛ ꯇꯣ ꯌꯦꯡꯉꯒ ꯌꯥꯝ ꯅꯨꯡꯁꯤꯕꯅꯤꯀꯣ ꯑꯁ
ꯍꯣꯏ ꯑꯗꯨꯕꯨꯗꯤ ꯆꯨꯝꯃꯦ ꯑꯩꯁꯨ ꯃꯁꯛ ꯑꯩ ꯌꯦꯡꯕ ꯉꯝꯗ꯭ꯔꯦꯗ ꯌꯥꯝ ꯌꯦꯡꯗ꯭ꯔꯦ ꯌꯦꯡꯉꯗꯤ ꯑꯩꯖꯨ ꯀꯞꯄꯅꯦꯕ
ꯃꯥ ꯄꯅꯥꯜꯇꯤ ꯀꯥꯞꯄꯗꯣ
ꯎꯝ
ꯃꯥꯒꯤ ꯑꯍꯥꯟ ꯑꯍꯥꯟꯕꯅꯦꯕ ꯒꯣꯜꯁꯨ ꯑꯍꯥꯟꯕ ꯑꯗꯨ ꯂꯥꯁꯇꯤ ꯑꯣꯏꯈꯔꯦ ꯃꯥꯒꯤ
ꯍꯣꯏ ꯑꯁ ꯅꯨꯡꯁꯤꯌꯦ